ꯍꯜꯂꯣ
ꯑ ꯊꯣꯏꯕ
ꯑꯦꯗꯧꯒ ꯁꯨꯝ ꯀꯔꯤ ꯍꯥꯏꯁꯤꯔ ꯐꯝꯃꯒ ꯂꯦꯜꯂꯒ ꯂꯩꯅꯦ
ꯅꯪꯒꯤ ꯆꯝꯐꯨꯗꯣ ꯂꯣꯏꯗ꯭ꯔꯤꯕꯣ
ꯀꯗꯥꯏꯗꯒꯤ ꯀꯟꯅ ꯁꯥꯎꯧꯔꯤꯅꯤ
ꯑꯁ ꯆꯦꯡꯡꯉꯦ ꯄꯨꯡ ꯇꯔꯥ ꯍꯦꯜꯂꯦꯅꯦ ꯇꯔꯥ ꯃꯈꯥꯏ ꯇꯥꯗꯧꯔꯦꯅꯦ ꯆꯥꯗ꯭ꯔꯤꯗ ꯍꯧꯖꯤꯛꯇ ꯑꯩꯁꯨ ꯂꯣꯏꯔꯗꯤ ꯉꯥꯏꯔꯦꯏꯩꯅ ꯆꯥꯛ ꯏꯟꯁꯥꯡ ꯊꯣꯡꯕ
ꯆꯪ ꯉꯗ ꯆꯥꯃꯦ ꯊꯕꯛꯁꯨ ꯆꯠꯇꯦ ꯀꯔꯤꯅꯣ
ꯍꯥꯥ
ꯊꯕꯛꯁꯨ ꯆꯠꯇꯕꯅꯤꯅ ꯆꯥ ꯌꯥꯝꯅ ꯆꯥ ꯊꯣꯛꯄ ꯌꯥꯗ꯭ꯔꯅ
ꯊꯕꯛ ꯆꯠꯇ꯭ꯔꯗꯤ ꯆꯥꯛꯁꯦ ꯏꯟꯁꯥꯡ ꯆꯥꯛꯁꯦ ꯉꯟꯅ ꯆꯥꯕ ꯌꯥꯗ꯭ꯔꯦꯅꯦ ꯏꯇꯥꯎ ꯊꯦꯡꯅ ꯆꯥꯒꯗꯧꯕꯅꯤꯅꯦ ꯊꯕꯛꯁ ꯊꯗꯤ ꯁꯥꯁꯗ꯭ꯔꯦ ꯆꯥꯛ ꯆꯥꯗ꯭ꯔꯗꯤ ꯁꯤꯔꯦ
ꯁꯥꯥꯛ ꯌꯥꯝ ꯆꯥꯈ꯭ꯔ ꯅ ꯁꯥ ꯌꯥꯝ ꯐꯔꯣꯏꯗ
ꯆꯥꯛꯁꯦ ꯌꯥꯝꯅ ꯆꯥꯕ ꯌꯥꯗ꯭ꯔꯦ ꯄꯩꯁꯥ ꯇꯥꯟꯗ꯭ꯔꯗꯤ ꯑꯗꯨꯅ ꯑꯗꯨꯝ ꯐ꯭ꯔꯤꯗ ꯂꯩꯕꯅꯤꯅ ꯆꯥꯛꯁꯦ ꯊꯦꯡꯅ ꯆꯥꯕ ꯇꯥꯕꯅꯤ ꯃꯔꯛꯇ ꯃꯔꯛ ꯃꯔꯛꯇ ꯏꯁꯤꯡ ꯏꯁꯤꯡ ꯏꯁꯤꯡ ꯈꯛꯇ ꯊꯛꯄ ꯇꯥꯕꯅꯤꯅ
ꯁꯤꯗ ꯆꯪꯅ ꯊꯕꯛ ꯄꯤꯒꯦ
ꯊꯕꯛ ꯇꯧꯅꯤꯡꯗ꯭ꯔꯦ
ꯅꯪꯗꯤ ꯀꯔꯤꯁꯨ ꯈꯥꯏꯦ ꯅꯪꯒꯤ ꯅꯨꯄꯤ ꯐꯖꯅ ꯊꯕꯛ ꯇꯧꯕꯁꯤꯗꯤ
ꯀꯔꯤꯝ ꯈꯪꯗꯦ ꯑꯗꯨꯒꯨꯝꯕꯁꯨ ꯈꯪꯗꯦ ꯅꯨꯡꯉꯥꯏꯅ ꯂꯩꯕ ꯄꯨꯟꯁꯤ ꯍꯥꯏꯕꯁꯦꯀꯣ ꯅꯨꯡꯉꯥꯏꯅ ꯂꯩꯕ ꯇꯦꯟꯁꯟ ꯂꯩꯇꯗꯅꯀꯣ ꯑꯩꯈꯣꯏꯁꯦ ꯑꯩꯈꯣꯏꯒꯤ ꯄꯨꯟꯁꯤꯁꯤ ꯌꯥꯝ ꯇꯦꯟꯕꯅꯤꯅꯦ
ꯄꯨꯟꯁꯤ ꯇꯦꯟꯅꯁꯨ ꯍꯤꯡꯕ ꯃꯇꯝꯗ ꯎꯝ ꯁꯤ ꯆꯥꯟꯅꯅ ꯂꯩꯗꯤ ꯌꯥꯔꯦ
ꯑꯗꯨꯅꯦꯕ ꯄꯨꯟꯁꯤ ꯍꯥꯏꯕꯁꯤ ꯇꯦꯟꯅ ꯇꯦꯟꯅ ꯍꯤꯡꯕꯅꯤꯅ ꯐꯖꯅ ꯅꯨꯡꯉꯥꯏꯅ ꯇꯦꯟꯁꯟ ꯂꯩꯇꯕꯤꯗꯀꯣ
ꯇꯦꯟꯁꯟ ꯂꯩꯒꯅꯣꯗ ꯀꯗꯥꯏ ꯍꯥꯏꯗꯤ ꯇꯦꯟꯁꯟ ꯂꯩꯒꯗꯧꯕ ꯂꯩ
ꯃꯤ ꯑꯇꯩꯗꯤ ꯍꯤꯡꯕꯒꯤ ꯍꯤꯡꯕꯒꯤ ꯈꯜꯂꯒ ꯐ꯭ꯌꯨꯆꯔꯒꯤ ꯈꯜꯂꯒ ꯇꯦꯟꯁꯟ ꯇꯦꯟꯁꯟ ꯑꯗꯨ ꯇꯦꯟꯁꯟ ꯂꯩꯕ ꯥꯛꯣꯏꯅꯦ
ꯑꯁ ꯑꯗꯨ ꯇꯦꯟꯁꯟ ꯂꯩꯕ ꯁꯤꯁꯤꯡꯗꯣ ꯔꯥ ꯀꯥꯕꯅꯤꯀꯣ ꯃꯊꯣꯡ ꯃꯔꯣꯡꯝ ꯈꯪꯗꯅ ꯂꯥꯏꯅꯥ ꯑꯗꯨꯝ ꯇꯥꯁꯤꯟꯕꯅꯤꯀꯣ
ꯅꯨꯡꯉꯥꯏ ꯅꯨꯡꯉꯥꯏꯅꯀꯣ
ꯍꯣꯏ ꯋꯥꯈꯜ ꯅꯨꯡꯉꯥꯏꯔꯒꯕꯨ ꯍꯤꯡꯕꯗꯣ ꯈ꯭ꯋꯥꯏꯗꯒꯤ ꯑꯇꯥꯡꯕꯅꯦ
ꯁꯥꯏꯍꯦ ꯇꯝꯄꯥꯛꯇꯁꯨ ꯌꯥꯝ ꯁꯥꯔꯦꯍꯦ
ꯁꯔꯥ ꯑꯃ ꯅ ꯂꯉꯣꯏꯁꯤꯀꯣ
ꯍꯧꯔꯦꯣ
ꯑꯩ ꯈꯪꯉꯤꯕ ꯅꯣꯏꯗꯣ ꯌꯥꯝ ꯁꯥꯒꯅꯤ ꯍꯥꯏꯕꯗ
ꯄ꯭ꯔꯤꯊꯤ ꯍꯤꯡꯕ ꯌꯥꯗ ꯊꯥꯃꯤꯗꯅꯕꯅꯕꯣ
ꯈꯔꯤ
ꯏꯅꯤꯡꯕ ꯌꯥꯒꯗꯧ ꯃꯥꯟꯗ꯭ꯔꯦ ꯀ ꯀꯨꯏꯔꯛꯗꯤ ꯎ ꯎꯨꯝ ꯀꯦꯗꯠꯇꯣ
ꯍꯥꯥ ꯀꯔꯤ ꯍꯥꯏꯔ
ꯄꯨꯡ ꯀꯌꯥꯗ ꯆꯠꯇꯣꯏꯅꯣ ꯍꯥꯏꯕ ꯊꯕꯛꯇꯨ ꯍꯣꯔꯦꯟ ꯅꯨꯡꯗꯥꯡ ꯆꯠꯇꯣꯏꯔꯥ
ꯍ ꯅꯨꯡꯗꯥꯡ ꯆꯠꯒꯅꯤ ꯍꯥꯏꯗꯤ
ꯅꯪꯗꯤ ꯀꯩꯅꯣ ꯆꯠꯇꯕ ꯃꯥꯜꯂꯦꯅꯦ
ꯀꯩ ꯀꯣꯏꯕ ꯁꯪꯗ꯭ꯔꯤ ꯅꯉꯥꯡꯁꯨ ꯀꯩꯗꯅ ꯀꯩꯗ ꯎ
ꯑ ꯀꯣꯏꯕ ꯃꯔꯛ ꯃꯔꯛꯇꯗꯤ ꯀꯣꯏꯕ ꯆꯠꯄꯀꯗꯧꯕꯅꯦ ꯊꯣꯏꯕ
ꯑꯁ ꯆꯠꯅꯤꯡꯉꯥꯏꯗ ꯃꯇꯝ ꯃꯇꯝ ꯁꯪꯗꯕꯒꯤ ꯌꯥꯗ꯭ꯔꯤꯕ
ꯃꯔꯛ ꯃꯔꯛꯇ ꯁꯨꯇꯤ ꯄꯤꯗꯨꯗꯤ ꯑꯗꯨ ꯃꯇꯝꯗ ꯆꯠꯂꯣꯅꯦ ꯀꯩꯅꯣ
ꯑꯁ ꯁꯥꯁꯨ ꯁꯥꯏ ꯑꯗꯨꯅ ꯇꯟꯕꯀꯣ
ꯆ ꯅꯠꯇꯦ ꯃꯥꯏꯟ ꯔꯤꯐ꯭ꯔꯦꯁ ꯇꯧꯍꯜꯂꯒꯀꯣ ꯇꯧꯒꯗꯕꯅꯤ ꯆꯠꯀꯗꯕ
ꯃꯥꯅꯦ
ꯑꯗꯨꯝ ꯔꯨꯝꯗ ꯑꯗꯨꯝ ꯂꯩꯔꯗꯤꯕ ꯋꯥꯈꯜꯁꯦ
ꯆꯥꯃꯤꯟꯅꯒꯗꯕ ꯃꯤ ꯈ ꯂꯩꯇꯕ
ꯃꯤ ꯈꯪꯅꯣ ꯃꯤ ꯈꯪꯅꯣ ꯆꯠꯊꯣꯛꯄ ꯀꯥꯟꯗꯅ ꯃꯥꯏꯟꯁꯦ ꯔꯤꯐ꯭ꯔꯦꯁ ꯂꯥꯛꯑꯅꯤ ꯃꯥꯏꯟꯁꯦ ꯁꯥꯔꯄꯅꯤꯡ ꯇꯧꯕ ꯑꯩꯈꯣꯏꯗꯤ ꯄꯪꯆꯠꯇ ꯆꯠꯂꯒ ꯂꯩ
ꯅꯪꯗꯤ ꯋꯥꯈꯜ ꯌꯥꯝ ꯅꯨꯡꯉꯥꯏꯕ ꯃꯥꯜꯂꯦꯀꯣ
ꯅꯨꯡꯉꯥꯏꯗ ꯑꯗꯨꯝ ꯅꯨꯡꯉꯥꯏꯗ ꯅꯨꯡꯉꯥꯏꯅ ꯍꯤꯡꯒꯗꯕꯅꯤ ꯀꯩꯅꯣ
ꯅꯗꯅꯤ ꯅ ꯃꯗꯕꯅꯤ ꯄꯨꯟꯁꯤ ꯍꯥꯏꯕꯁꯤꯀꯣ
ꯆꯨꯞ ꯁꯥꯞ ꯉꯁꯤꯗ ꯏꯃꯥꯟꯅꯕ ꯉꯥꯏꯔꯤꯅꯤꯅꯦ ꯑꯩꯁꯨ ꯆꯥꯛ ꯆꯥꯒꯦ ꯇꯧꯔꯕꯅꯤꯅ
ꯅꯃꯥꯟ ꯅꯕꯤ ꯅꯃꯥꯟ ꯅꯃꯥꯒ ꯂꯩꯕ꯭ꯔ
ꯏꯃꯥꯟꯅꯕ ꯏꯃꯥꯟꯅꯕ ꯂꯥꯛꯀꯗꯧꯕ
ꯀꯅꯥꯅꯣ
ꯃꯥꯍ ꯉꯁꯤꯁꯨ ꯁꯨꯇꯤ ꯊꯥꯕ ꯑꯗꯨꯒꯤ
ꯅꯣꯏ ꯈꯨꯟꯅꯒꯤꯔꯣ
ꯍꯣꯏ
ꯊꯕꯛ ꯆꯠꯇ
ꯃꯥꯗꯤ ꯊꯕꯛ ꯇꯧꯋꯦꯕꯀꯣ ꯑꯗꯨ ꯃꯥ ꯉꯁꯤ ꯁꯨꯇꯤ ꯊꯥꯕ
ꯑꯩ ꯅꯍꯥꯟ ꯎꯕꯒ ꯉꯥꯡ ꯍꯥꯏꯕ ꯅꯨꯄꯥꯗꯨꯔꯣ
ꯍꯣꯏ ꯍꯣꯏ ꯍꯣꯏ ꯌꯨꯅꯤꯐꯣꯔꯝ ꯁꯦꯠꯂꯒ ꯂꯩꯕꯗꯣ
ꯃꯥ ꯀꯔꯤ ꯊꯕꯛ ꯇꯧꯕ꯭ꯔꯣ
ꯊꯕꯛ ꯃꯆꯥ ꯑꯃ ꯇꯧꯕ ꯑꯗꯨ ꯑꯣꯏꯉꯩꯗ
ꯍꯥꯥ
ꯊꯕꯛ ꯃꯆꯥ ꯇꯧꯕ ꯍꯥꯏꯗꯣꯛꯄ ꯌꯥꯗꯦ
ꯗꯕꯥꯛ ꯀꯣꯏꯄ ꯊꯕꯒ꯭ꯔꯣ
ꯀꯗꯥꯏꯗꯅꯗꯗ ꯇꯕꯦ ꯂꯩꯕ
ꯕꯣꯅꯤꯒꯤ ꯗꯥꯏꯂꯣꯛ ꯇꯥꯗ꯭ꯔꯣ ꯊꯥꯏꯗꯣꯛꯄ ꯌꯥꯗꯦ
ꯍꯝ ꯇꯥꯔꯕ꯭ꯔꯣ
ꯊꯔꯦ
ꯅꯪꯅ ꯃꯥꯟꯅꯕꯒ ꯅꯪꯒ ꯀꯩꯅꯣ ꯇꯧꯗ ꯃꯥꯜꯂꯦꯀꯣ ꯄꯨꯟꯅ ꯊꯕꯛ ꯆꯠꯃꯤꯟꯅꯗꯕ ꯃꯥꯜꯂꯦ
ꯑꯗꯨꯅꯦꯕ
ꯊꯕꯛ ꯃꯐꯝꯗꯤ ꯆꯞ ꯃꯥꯟꯅꯕ꯭ꯔꯕ
ꯀꯤꯗ
ꯎꯝ
ꯇꯣꯉꯥꯟ ꯇꯣꯉꯥꯟꯅ ꯂꯥꯛꯞꯄꯒꯤ ꯑꯗꯨꯅꯦꯕ
ꯑꯣ ꯔꯣꯁꯇꯔꯗꯨ ꯆꯦꯟꯖ ꯇꯧꯕ ꯃꯣꯏꯅ ꯄꯨꯟꯅ ꯇꯥꯍꯟꯗꯕ
ꯄꯨꯟꯅ ꯇꯥꯍꯟꯗꯕ ꯑꯗꯨꯅꯦꯕ
ꯃꯨꯝꯕꯥꯏꯅ
ꯑꯦ ꯅꯪꯗꯤ ꯀꯔꯤ ꯈꯜꯂꯤ
ꯀꯩꯅꯣꯟ ꯀꯔꯤꯝ ꯈꯟꯗꯦꯗ ꯑꯩ ꯅꯨꯡꯉꯥꯏꯅ ꯑꯗꯨꯝ ꯂꯩ
ꯁ꯭ꯔ ꯍꯥꯏꯔꯣ
ꯀꯔꯤ ꯈꯜꯂꯨꯅꯤ
ꯆꯥꯡꯔꯣꯏ ꯍꯥꯏꯔꯣꯏ ꯍꯥꯏꯕ ꯁꯪꯁꯤꯔꯣ
ꯏꯃꯥꯟꯅꯕ ꯇꯧꯔꯛꯇꯣꯏꯅꯤ ꯏꯃꯥꯟꯅꯕꯁꯨ ꯈꯪꯗꯦꯅꯤ ꯒ꯭ꯌꯥꯟ ꯇꯥꯔꯗꯤ ꯍꯧꯖꯤꯛꯀꯥꯟꯁꯦ ꯑꯩꯁꯨ ꯊꯕꯛꯀꯟꯊꯤꯔꯤꯗ ꯊꯕꯛ ꯐꯖꯕ ꯈꯔ ꯅꯨꯡꯉꯥꯏꯕ ꯄꯩꯥ ꯈꯔ ꯆꯥꯎꯕ ꯉꯁꯤꯁꯨ ꯆꯠꯇꯅ ꯍꯣꯔꯦꯟ
ꯑꯗꯩ ꯆꯞ ꯃꯥꯟꯅꯕ ꯑꯗꯨꯝ ꯑꯣꯏꯒꯅꯤꯀꯣ ꯑꯩ ꯍꯥꯏꯔꯒꯅꯤ
ꯎꯝ
ꯁꯪꯒꯦ ꯍꯥꯏꯔꯗꯤ ꯃꯇꯝ ꯍꯪꯒꯅꯨ ꯐꯠ ꯐꯠ ꯆꯠꯂꯨ
ꯀꯩꯗꯧꯔꯅꯤ ꯆꯪꯉꯒ ꯀꯔꯤ ꯇꯧꯔꯅꯤ ꯆꯪꯗ꯭ꯔꯒ ꯀꯩꯗꯧꯔꯅꯤ ꯆꯞ ꯃꯥꯟꯅꯕꯒꯨꯝ ꯇꯧ ꯇꯋꯦꯗ ꯁꯤꯖꯟꯅ ꯈꯔ ꯅꯨꯡꯉꯥꯏꯕ ꯍꯦꯜꯂꯦꯗ ꯁꯤꯗꯅ ꯈꯔ ꯍꯦꯟꯅ ꯅꯨꯡꯉꯥꯏꯌꯦ ꯍꯥꯏꯕꯗꯤ ꯆꯠꯊꯣꯛ ꯆꯠꯁꯤꯟ ꯅꯨꯡꯉꯥꯏꯔꯦ ꯆꯥꯕ ꯊꯛꯄ ꯅꯨꯡꯉꯥꯏꯔꯦ ꯂꯥꯡꯕ ꯏꯁꯥ ꯐꯕ ꯂꯣꯏꯅ ꯅꯨꯡꯉꯥꯏꯔꯦ ꯅꯨꯡꯉꯥꯏꯇꯕ ꯍꯥꯏꯕꯁꯦ ꯄꯩꯁꯥ ꯈꯔ ꯋꯥꯕ ꯄꯩꯁꯥ ꯈꯔ ꯇꯥꯥꯟꯕꯁꯦ ꯅꯨꯡꯉꯥꯏꯇꯕ ꯑꯗꯨ ꯈꯛꯇꯅꯦꯗ
ꯅꯪꯒꯤ ꯅꯨꯄꯤꯗꯣ ꯐꯠ ꯐ ꯐꯠ ꯂꯧ ꯁꯤꯜꯂꯨ ꯑꯗꯨꯒ ꯑꯗꯨꯅ ꯐꯒꯅꯤ
ꯂꯧꯔꯁꯦꯅ ꯍꯥꯏꯕꯅꯤꯅꯦ ꯑꯩꯅꯗꯤ ꯌꯨꯝꯗꯅ ꯑꯩꯈꯣꯏ ꯑꯩꯈꯣꯏ ꯕꯕꯥꯁꯤꯡꯅ ꯌꯥꯗꯕ ꯑꯍꯟꯁꯤꯡꯅ ꯌꯥꯗꯕ
ꯅꯆꯟꯅꯨꯄꯤꯗꯤ ꯑꯗꯨꯝ ꯄꯨꯔꯛꯈ꯭ꯔꯣ ꯍꯥꯏꯔꯦ ꯍꯥꯏꯔꯦ ꯅꯪꯅ ꯌꯥꯗꯕꯒꯤ ꯍꯥꯏ ꯅꯪꯅ ꯆꯤꯟ ꯊꯤꯅꯨ
ꯀꯗ ꯍꯧꯖꯤꯛ ꯄꯨꯅꯔꯛꯄ ꯃꯇꯝ ꯌꯎꯗ꯭ꯔꯤ ꯍꯥꯏ ꯑꯉꯥꯡ ꯑꯣꯏꯔꯤꯌꯦꯦ ꯀꯟ ꯑꯩꯁꯦ ꯑꯉꯥꯡ ꯑꯣꯏꯔꯤꯌꯦꯦ ꯄꯥꯈꯪ ꯐꯥꯗ꯭ꯔꯤꯌꯦ
ꯄꯥꯈꯪ ꯀꯜꯂꯤꯉꯥꯏꯗ ꯐꯠ ꯐꯠ ꯊꯤꯒꯗꯧꯕꯅꯤ ꯅꯨꯄꯤꯗꯨꯀꯣ
ꯩꯅ ꯑꯩꯈꯣꯏ ꯑꯍꯟꯁꯤꯡꯅ ꯑꯁ ꯃꯣꯏ ꯀꯜꯂꯤ ꯍꯥꯏ ꯄ꯭ꯔꯗꯛꯇ꯭ꯔꯁꯨ ꯌꯥꯏ ꯍꯥꯏ ꯀꯩꯀꯩ ꯑꯗꯨꯝ ꯐꯖ ꯐꯖꯕ ꯂꯧꯔꯅꯤꯗ ꯀꯣꯏꯏꯔꯔꯣꯏ ꯀꯨꯏꯔꯔꯣꯏ ꯀꯩꯝ ꯈꯗꯅꯨꯁꯦ ꯀꯨꯏꯔꯔꯣꯏ ꯌꯥꯝ ꯀꯩꯅꯣ ꯇꯧꯔꯅꯤ ꯂꯥꯎꯔꯅꯤ
ꯅꯦꯛꯁ ꯏꯌꯥꯔ ꯆꯠꯈ꯭ꯔꯣ ꯅꯦꯛꯁ ꯏꯌꯥꯔ ꯆꯡꯈ꯭ꯔꯣ
ꯅꯪ ꯃꯊꯟꯇ ꯂꯩꯍꯧꯒꯅꯤꯀꯣ
ꯑꯩ ꯏꯊꯟꯗ ꯂꯩꯍꯧꯒꯗꯧꯕ ꯃꯥꯜꯂꯤꯀꯣ ꯄꯥꯈꯪ
ꯑꯗꯨꯒꯤꯅꯦ ꯑꯩꯅ ꯅ ꯅꯣꯏ ꯉꯥꯏꯔꯤꯁꯦ
ꯅꯗꯤ ꯑꯗꯨꯝ ꯆ ꯅ ꯈꯔ ꯀꯨꯔꯦ ꯁꯤ ꯇꯧꯔꯦ ꯑꯇꯥꯎ ꯐꯛꯇ ꯇꯥꯒꯅꯤ ꯅꯪ ꯏ ꯅꯨꯄꯤꯗꯤ ꯊꯕꯛ ꯆꯠꯄ꯭ꯔꯣ
ꯊꯕꯛ ꯑꯗꯨꯝ ꯆꯠꯂꯦꯗ ꯃꯣꯏꯗꯤ ꯁꯨꯇꯤ ꯂꯩꯇꯦ ꯁꯟꯗꯦ ꯈꯛꯇꯅꯤ ꯁꯨꯇꯤ ꯂꯩꯕꯁꯦ ꯅꯣꯡꯃꯥꯏꯖꯤꯡ ꯈꯛꯇ ꯁꯨꯇꯤ ꯊꯥꯛꯑꯦ ꯃꯣꯏꯗꯤ ꯃꯔꯛ ꯊꯟꯅ ꯁꯨꯇꯤ ꯄꯤꯗꯦꯕ ꯃꯣꯏꯗꯤ ꯅꯣꯡꯃꯥꯏꯖꯤꯡꯗꯗꯤ ꯁꯨꯇꯤ ꯄꯤ ꯃꯣꯏꯁꯦ ꯌꯥꯝ ꯐꯩꯌꯦ ꯅꯣꯡꯃꯥꯏꯖꯤꯡꯗꯗꯤ ꯁꯨꯇꯤꯁꯦ ꯄꯤꯌꯦꯕ ꯄꯥꯈꯪꯁꯤꯡꯒꯤꯗꯤ ꯄꯤꯗꯕ ꯑꯃꯨꯛ ꯂꯩꯁꯥꯕꯤꯁꯤꯡꯒꯤꯗꯤ ꯄꯤꯕ
ꯅꯪꯗꯤ ꯇꯧꯔꯒꯦ ꯅꯨꯡ ꯉꯥꯡꯅꯕ꯭ꯔꯥ
ꯀꯩꯅꯣ
ꯊꯕꯛ ꯃꯣꯏꯗ ꯇꯧꯔꯒꯦ ꯑꯗꯨ ꯉꯥꯡꯅꯕ꯭ꯔꯣ
ꯎꯝ ꯑꯩꯅ ꯉꯥꯡꯅꯔꯒ ꯇꯣꯛꯄꯅꯤꯅꯦ ꯍꯦꯛꯇ ꯇꯣꯛꯄ ꯅꯠꯇꯦ
ꯀꯔꯤ ꯍꯥꯏꯕ꯭ꯔꯣ
ꯑꯃꯨꯛ ꯂꯥꯛꯑꯣ ꯍꯥꯏ ꯑꯩꯅ ꯑ ꯇꯜꯂꯕ ꯇꯣꯂꯣꯞꯁꯨ ꯌꯥꯝ ꯄ ꯄꯤꯛꯑꯦ ꯑꯩꯅ ꯇꯜꯂꯕ
ꯍꯥꯞꯄꯤꯒꯅꯤ ꯍꯥꯏꯕ ꯅꯠꯇ꯭ꯔꯣ ꯍꯥꯞꯀꯤꯔꯣ ꯍꯥꯏꯕ꯭ꯔꯣ
ꯍꯥꯞꯇꯤ ꯍꯥꯞꯀꯅꯤ ꯍꯥꯏ ꯍꯥꯏꯌꯦꯕ ꯑꯗꯨ ꯕꯤꯖꯤꯅꯦꯁꯁꯨ ꯈꯔ ꯅꯨꯡꯉꯥꯏꯇꯕ ꯕꯤꯖꯤꯅꯦꯁꯇꯨ ꯅꯨꯡꯉꯥꯏꯔꯗꯤ ꯁꯦꯜꯁꯇꯣ ꯅꯨꯡꯉꯥꯏꯔꯗꯤ ꯑꯗꯨꯝ ꯂꯩꯕ ꯌꯥꯕ
ꯅꯪꯒꯤ ꯅꯨꯄꯤꯗꯤ ꯀꯌꯥ ꯌꯥꯎꯔꯣ
ꯃꯣꯏꯗꯤ ꯈꯔ ꯌꯥꯝꯈ꯭ꯔꯦ ꯇꯔꯥꯃꯥꯊꯣꯏ ꯌꯧꯔꯦ
ꯇꯔꯥꯃꯥꯊꯣꯏ ꯄꯤꯕ꯭ꯔꯣ ꯑꯗꯨꯗꯤ ꯌꯥꯏꯅ
ꯁꯤꯗꯗꯤ ꯃꯣꯏꯒꯤꯁꯦ ꯀꯩꯅꯣꯗꯨꯗꯤ ꯑꯁ ꯃꯣꯏꯒꯤꯗꯤ ꯌꯥꯝ ꯐꯔꯕꯅꯤ ꯊꯕꯛꯁꯤ ꯌꯥꯝ ꯋꯥꯕ ꯅꯠꯇꯦꯕ
ꯊꯕꯛ ꯄꯨꯜꯂꯒ ꯇꯧꯕ ꯅꯠꯇ꯭ꯔꯣ ꯅꯣꯏꯗꯣ
ꯄꯨꯟꯗꯦꯗ ꯃꯣꯏꯒꯤꯅ ꯃꯣꯏꯒꯤꯅ ꯑꯦꯂꯣꯐꯦꯊꯤ ꯑꯦꯂꯣꯄꯦꯇꯤ ꯑꯣꯏꯕ ꯑꯦꯂꯣꯄꯦꯊꯤ ꯑꯣꯏꯕ ꯑꯩꯈꯣꯏꯅꯤꯅ ꯑꯥꯌꯨꯔꯕꯦꯗꯤꯛ ꯑꯣꯏꯕ ꯑꯦꯂꯣꯄꯦꯊꯤꯒꯤ ꯊꯕꯛꯁꯦ ꯌꯥꯝ ꯀꯩꯅꯣ ꯑꯣꯏꯌꯦ ꯇꯐ ꯑꯣꯏꯌꯦ ꯍꯥꯏꯕꯗꯤ ꯃꯈꯟ ꯌꯥꯝꯃꯟꯗꯅꯀꯣ ꯌꯥꯝꯃꯟꯗꯅ ꯃꯣꯏ ꯗꯤꯁꯀ꯭ꯔꯤꯞꯁꯟ ꯀꯝꯄꯣꯅ ꯀꯝꯄꯣꯖꯤꯁꯟ ꯂꯏꯗ ꯀꯩꯅꯣ ꯌꯥꯝꯕꯅꯤꯅꯀꯣ